ꯍꯜꯂꯣ
ꯇꯥꯔꯕꯣ
ꯎꯝ ꯇꯥꯔꯦ ꯇꯥꯔꯦ
ꯀꯩꯗꯧꯔꯝꯃꯤꯅꯣ
ꯑꯩꯁꯦ ꯆꯥꯛ ꯂꯥꯝꯒꯨꯝ ꯇꯧꯋꯦꯅꯅꯦ ꯁꯤꯗ ꯂꯩꯔꯝꯕ ꯑꯆꯥꯕꯣꯠ ꯈꯩ ꯂꯣꯏꯅ ꯆꯥꯁꯟꯔꯤ ꯑꯩꯅ
ꯆꯥꯛ ꯆꯥꯍꯧ
ꯎꯝ ꯄꯤꯖꯗ꯭ꯔꯦ ꯆꯥꯛꯇꯣ ꯑꯈꯣꯏ ꯉꯁꯤ ꯆꯥꯛꯇꯣ ꯀꯩꯅꯣ ꯇꯧꯗꯦꯕ ꯊꯣꯡꯗꯦꯕ ꯆꯥꯛ ꯆꯥꯗꯕꯁꯨ ꯁꯨꯝ ꯇꯝꯃꯁꯦꯅ ꯅꯨꯡꯇꯤ ꯈꯨꯗꯤꯡꯒꯤ ꯆꯥꯛ ꯆꯥꯕꯅꯤꯅꯀꯣ ꯑꯗꯨꯗꯨꯅ ꯑꯆꯥꯕꯣꯠ ꯑꯣꯏꯅ ꯆꯥꯔꯦ ꯉꯁꯤꯗꯤ ꯅꯪꯗꯤ ꯆꯥꯛ ꯆꯥꯕ꯭ꯔꯣ
ꯑꯩꯗꯤ ꯆꯥꯛ ꯕꯣꯔꯥ ꯑꯃ ꯆꯥꯈ꯭ꯔꯦ ꯑꯗꯨ ꯑꯃꯨꯛꯀꯖꯨ ꯂꯥꯝꯃꯦꯅꯦ ꯑꯩꯖꯨ ꯈꯔ ꯉꯟꯅ ꯆꯥꯏꯌꯦ ꯑꯩꯈꯣꯏ ꯉꯁꯤ ꯆꯥꯛꯇꯨ ꯑꯗꯨꯒꯤꯅꯤ
ꯑꯣ ꯑꯗꯨꯅ ꯑꯩꯁꯨ ꯆꯥꯈ꯭ꯔꯦ ꯉꯁꯥꯏꯗꯤ ꯑꯆꯥꯄꯣꯠꯇꯣ ꯈꯔ ꯑꯃꯨꯛ ꯆꯥꯒꯔꯝꯅꯦꯕ ꯑꯗꯨꯁꯨ ꯂꯥꯝꯃꯛꯄꯒꯤꯅꯦ ꯍꯧꯖꯤꯛ ꯑꯩꯅ ꯉꯁꯥꯏ ꯈꯔ ꯈꯔ ꯆꯥꯔꯝꯕ ꯃꯇꯠ ꯃꯇꯠ ꯈꯔ ꯂꯩꯔꯌꯦ ꯑꯗꯨ ꯍꯂꯣꯏ ꯑꯂꯣꯏ ꯆꯥꯊꯣꯛꯑꯦ ꯍꯧꯖꯤꯛ ꯂꯩꯇ꯭ꯔꯦ
ꯑꯥ ꯑꯩꯗꯨ ꯆꯥꯛ ꯂꯥꯝꯃꯛꯑꯦ ꯑꯩ ꯍꯨꯖꯤꯛ ꯑꯩ ꯍꯨꯖꯤꯛ ꯀꯩꯅꯣ ꯆꯥꯕ ꯌꯥꯕ ꯊꯤꯔꯨꯔꯗꯕꯅꯤ ꯍꯧꯖꯤꯛ ꯆꯠꯂꯒ
ꯑꯗꯣ ꯅꯪꯗꯤ ꯉꯁꯥꯏꯗꯤ ꯀꯩ ꯏꯟꯖꯥꯡ ꯆꯥꯒꯤꯒꯦ ꯌꯥꯝ ꯊꯨꯅ ꯇꯨꯝꯃꯤꯗꯨꯕꯣ
ꯈꯪꯗꯦ ꯑꯩ ꯉꯁꯥꯏ ꯆꯥ ꯃꯥꯏꯔꯦꯟ ꯆꯥꯕꯅꯦꯕ ꯌꯥꯝ ꯊꯨ ꯇꯨꯝꯃꯤꯖꯦ ꯀꯃꯥꯏꯅꯅꯣ ꯈꯪꯗꯦ ꯈꯔꯗꯤ ꯉꯟꯅꯗꯤ ꯆꯥꯏ ꯉꯍꯥꯟꯒꯩ ꯃꯇꯝ ꯌꯦꯡꯅꯧꯔꯗꯤ
ꯎꯝ ꯑꯗꯨꯏ ꯑꯣꯏꯔꯝꯅꯤ ꯑꯗꯨꯒ ꯅꯪꯁꯨ ꯆꯥ ꯇꯣꯛꯑꯒ ꯀꯥꯏ ꯀꯩ ꯁꯨꯝ ꯆꯠꯂꯨꯕꯒ ꯌꯥꯎꯕ꯭ꯔꯣ ꯅꯠꯇ꯭ꯔꯒꯅ ꯑꯗꯨꯝ ꯐꯝꯃꯒ ꯂꯩꯕ꯭ꯔꯣ ꯅꯪ ꯊꯕꯛ ꯀꯌꯥꯝ ꯇꯧꯔꯨꯕ꯭ꯔꯣꯕ
ꯆꯥꯛꯇꯣꯛꯑꯒ ꯋꯥꯛꯀꯤꯡ ꯆꯠꯂꯨꯔꯦ ꯊꯕꯛ ꯈꯔ ꯊꯤ ꯔꯨꯝ ꯂꯣꯏꯁꯜꯂꯦ ꯑꯗꯨꯒꯤ ꯑꯗꯨꯅꯦ ꯋꯥꯀꯤꯡ ꯆꯠꯂꯨꯕꯗꯨꯗ ꯂꯣꯏ ꯇꯨꯡꯈ꯭ꯔꯕ ꯃꯥꯜꯂꯦ ꯑꯩꯅ ꯈꯟꯕꯗ
ꯎꯝ ꯑꯗꯨꯃꯥꯏꯅ ꯑꯣꯏꯔꯝꯃꯅꯤ ꯅꯪ ꯋꯥꯛꯀꯤꯡꯗꯨ ꯈꯔ ꯁꯥꯡꯅꯁꯨ ꯆꯠꯂꯝꯗꯣꯏ ꯃꯥꯜꯂꯦ ꯑꯩꯅ ꯁꯨꯝ ꯈꯟꯕꯗ ꯑꯗꯨꯅꯅꯦ ꯇꯨꯝꯒ꯭ꯔꯤꯗꯣ ꯑꯗꯣ ꯆꯥꯥꯁꯜꯂꯣ
ꯍꯣꯏ ꯋꯥꯛꯀꯤꯡ ꯆꯠꯄꯗꯣ ꯑꯈꯣꯏ ꯏꯃꯥꯟꯅꯕꯤ ꯑꯃ ꯊꯤꯟꯕ ꯆꯠꯄꯅꯦꯕ ꯑꯗꯨ ꯃꯥꯗꯣ ꯋꯥꯜꯂꯣ ꯀꯥꯜꯂꯒ ꯆꯠꯈ꯭ꯔꯦ ꯃꯥꯏ ꯒꯦꯠ ꯂꯣꯟꯒ꯭ꯔꯕ ꯑꯗꯨꯒꯤ ꯊꯦꯡꯕꯒꯤ ꯋꯥꯜ ꯀꯥꯜꯂ ꯆꯠꯈ꯭ꯔꯦ ꯑꯗꯨ ꯊꯤꯟꯕꯤꯔꯨꯕꯅꯦ ꯋꯥ ꯃꯅꯥꯛꯄꯣ ꯑꯗꯨꯒ ꯈꯔ ꯁꯥꯡꯅ ꯆꯠꯂꯨꯔꯦ ꯑꯗꯨꯒ ꯍꯜꯂꯛꯄꯗ ꯋꯥꯔꯦꯅꯦ ꯌꯥꯝꯅ
ꯑꯁ ꯍꯣꯏꯅꯦ ꯑꯗꯨꯗꯤ ꯅꯪ ꯅꯃꯥꯟꯅꯕꯤꯗꯣ ꯋꯥꯜ ꯀꯥꯟꯒ꯭ꯔꯤꯗꯨꯗꯤ ꯃꯥꯗꯤ ꯌꯥꯝ ꯀꯜꯂꯦꯀꯣ ꯃꯥ ꯏꯁꯄꯥꯏꯗꯔ ꯃꯦꯟ
ꯃꯥꯅꯦ ꯃꯥꯁꯦ ꯌꯥꯝꯅ ꯍꯩꯊꯣꯏ ꯁꯤꯡꯊꯣꯏꯔꯕꯤ ꯑꯦꯛꯁꯄꯔꯠ ꯏꯁꯄꯥꯏꯗꯔ ꯃꯦꯟꯕꯨ ꯅꯝꯊꯨꯕꯤꯅꯦ ꯃꯥꯁꯦ
ꯑꯣ ꯑꯗꯨꯗꯤ ꯌꯥꯝ ꯐꯔꯦ ꯑꯗꯣ ꯃꯥꯒꯤ ꯍꯧꯖꯤꯛꯀꯤ ꯃꯈꯣꯡ ꯍꯥꯏꯗꯤ ꯃꯥꯖꯦ ꯊꯥꯏꯅꯗꯒꯤ ꯁꯨꯝ ꯈꯔ ꯀꯥꯜꯂꯒ ꯂꯥꯛꯄ꯭ꯔꯣ ꯅꯠꯇ꯭ꯔꯒꯅ ꯉꯁꯤ ꯈꯛꯇꯪ ꯀꯦꯇꯣ ꯂꯣꯜꯂꯝꯕꯒꯤ ꯀꯥꯟꯒꯤꯔꯣ ꯑꯗꯨ ꯈꯪꯕ꯭ꯔꯣ ꯅꯪ
ꯃꯥꯏꯁꯦ ꯊꯥꯏꯅꯗꯒꯤ ꯗꯨꯝ ꯑꯗꯨꯝ ꯀꯥꯜꯂꯛꯄꯖꯥꯠꯅꯤ ꯑꯗꯨꯝ ꯔꯤꯒꯨꯂꯔꯔꯤ ꯑꯗꯨꯝ ꯇꯧꯕꯆꯥꯅꯤ
ꯑꯣ ꯑꯗꯨꯅ ꯃꯥꯁꯦ ꯈꯔ ꯑꯦꯛꯁꯄꯥꯔꯠ ꯑꯣꯏꯔꯦꯕ ꯑꯗꯨ ꯐꯔꯦ ꯅꯪꯕꯨ ꯍꯧꯖꯤꯛꯄꯨ ꯀꯩꯀꯩ ꯇꯧꯔꯝꯃꯤꯅꯣ
ꯑꯩꯖꯦ ꯍꯣꯖꯤꯛꯁꯦ ꯃꯇꯝꯖꯦ ꯂꯦꯟꯅꯤꯡꯉꯥꯏ ꯂꯩꯇꯗꯅ ꯇꯨꯝꯕꯗꯤ ꯇꯨꯝ ꯉꯟꯅꯟ ꯇꯨꯝꯒꯦꯅꯗꯤ ꯈꯟꯕꯅꯦ ꯇꯨꯝꯕꯁ ꯇꯨꯝꯃꯧ ꯇꯨꯝꯅꯤꯉꯛ ꯑꯣꯁꯦ ꯌꯥꯗꯦꯕ ꯑꯗꯨꯅ ꯑꯩꯖꯦ ꯍꯧꯖꯤꯛ ꯐꯤꯂꯝ ꯌꯦꯡꯉꯝꯕꯅꯤ ꯑꯗꯨꯒ ꯍꯨꯖꯤꯛ ꯑꯃꯨꯛ ꯋꯥꯔꯤ ꯁꯥꯟꯅꯔꯤ ꯌꯦꯡꯗ꯭ꯔꯦ
ꯑꯣ ꯑꯗꯣ ꯑꯗꯨꯨꯃꯥꯏꯅ ꯇꯨꯝꯅꯤꯡꯉꯒ ꯇꯨꯝꯕ ꯌꯥꯗꯕꯁꯦ ꯁꯨꯃꯥꯏꯅ ꯑꯥ ꯋꯥꯟꯗꯩꯅꯅꯦ ꯇꯦꯟ ꯐꯥꯎꯉꯩꯁꯦ ꯁꯨꯝ ꯊꯤꯕ ꯁꯤꯕ ꯁꯥꯟꯅꯕ ꯑꯗꯨꯃꯥꯏꯅ ꯇꯨꯝꯕꯗꯣ ꯊꯨꯅ ꯇꯨꯝꯕꯅꯦ ꯑꯗꯨꯗꯨꯒꯅꯦ ꯏꯁꯥꯗꯣ ꯃꯥ ꯑꯥ ꯈꯣꯡꯗꯩꯅ ꯀꯣꯛ ꯐꯧ ꯇꯝ ꯇꯝ ꯅꯤꯡꯁꯤꯡꯕ ꯁꯥꯟꯅꯕ ꯑꯗꯨꯁꯨ ꯊꯨꯅꯗꯤ ꯇꯨꯝꯕꯅꯤ ꯅ ꯑꯗꯨꯃꯥꯏꯅ ꯇꯧꯔꯒ ꯇ꯭ꯔꯥꯏ ꯇꯧꯔꯒ ꯑꯝꯇ ꯌꯦꯡꯉꯨꯅꯦ ꯑꯩꯗꯤ ꯑꯗꯨꯃꯥꯏꯅ ꯇꯧꯔꯗꯤ ꯇꯨꯝꯕꯁꯦ ꯍꯦꯛꯇ ꯌꯥꯈꯤꯑꯕ
ꯑꯗꯨ ꯅꯪ ꯌꯥꯕ꯭ꯔꯥ ꯌꯦꯡꯉꯣ
ꯑꯩ ꯍꯣꯔꯦꯟꯗꯩ ꯌꯦꯡꯉꯒꯦ ꯍꯧꯖꯤꯛ ꯉꯥꯛꯇꯪ ꯂꯩꯔ ꯌꯦꯡꯉꯒꯦ ꯑꯩ ꯇꯧꯔꯒ
ꯍꯣꯏ ꯍꯣꯏ ꯑꯗꯨ ꯇꯨꯝꯕ ꯋꯥꯠꯄꯁꯨ ꯏꯁꯥꯥꯁꯦ ꯋꯥꯏꯗꯅ ꯀꯣꯛꯁꯦ ꯌꯥꯝ ꯆꯤꯛꯄꯅꯦꯕ
ꯍꯣꯏ ꯑꯗꯨꯅꯦ ꯑꯩ ꯑꯥ ꯅꯪꯗꯤ ꯀꯩ ꯀꯩ ꯇꯧꯔꯝꯃꯤꯅꯣ ꯍꯧꯖꯤꯛ
ꯑꯩꯁꯨ ꯀꯩꯝ ꯇꯧꯗꯤꯌꯦ ꯑꯩꯁꯨ ꯑꯗꯨꯝ ꯍꯥꯏꯗꯤ ꯂꯩꯔꯝꯕꯗꯒꯤ ꯍꯛꯆꯤꯛ ꯇꯣ ꯂꯥꯡꯅꯤꯡꯉꯛꯑꯦꯅ ꯃꯄꯥꯟꯗ ꯗꯨꯝ ꯊꯣꯛꯂꯛꯄꯅꯦ ꯑꯗꯨꯒ ꯃꯄꯥꯟꯒꯤ ꯑꯀꯣꯏꯕꯈꯩꯁꯦ ꯌꯦꯡꯉꯦ ꯁꯨꯝ ꯀꯩꯝ ꯇꯧꯗꯦ
ꯑꯗꯣ ꯍꯥꯡꯆꯤꯠ ꯂꯥꯡꯕ꯭ꯔꯣ ꯑꯗ ꯂꯩꯕꯗꯣ ꯃꯄꯥꯟꯗ
ꯎꯝ ꯌꯥꯝ ꯂꯥꯡꯉꯦ ꯑꯗꯒꯤꯗꯤ ꯀꯧꯖꯦꯡ ꯍꯥꯔꯧꯒꯤ ꯃꯈꯣꯟꯁꯨ ꯀꯛ ꯀꯛ ꯇꯥꯏꯌꯦꯕꯀꯣ ꯑꯗꯨ ꯁꯨꯝꯕ ꯑꯃ ꯅꯨꯡꯉꯥꯏꯕꯗꯣ ꯇꯥꯕꯗ ꯑꯗꯨꯃꯥꯏꯅ ꯇꯧꯋꯦ ꯍꯛꯆꯥꯡꯒꯁꯦ ꯑꯗꯨꯝ ꯃꯤꯠꯀꯁꯦ ꯐꯗꯣꯏ ꯃꯥꯟꯕꯗꯣ ꯀꯩꯅꯣ ꯇꯧꯕꯁꯤꯗ ꯑꯁꯪ ꯑꯃꯥꯟ ꯈꯔ ꯎꯕꯁꯤ ꯁꯤꯗ ꯅꯨꯡꯗꯥꯡꯕꯨꯗꯤ ꯑꯣꯏꯔꯦꯕꯀꯣ ꯍꯧꯖꯤꯛꯇꯣ ꯑꯗꯨ ꯑꯣꯏꯔꯁꯨ ꯑꯗꯨꯝ ꯑꯥ ꯍꯥꯏꯗꯤ ꯈꯔꯗꯤ ꯑꯗꯨꯝ ꯎꯔꯤꯕ ꯑꯗꯨ ꯅꯨꯡꯉꯥꯏꯌꯦ
ꯑꯗꯣ ꯅꯪꯗꯤ ꯃꯄꯥꯟ ꯊꯣꯛꯑꯒ ꯂꯩꯅꯤꯡꯗꯕ꯭ꯔꯣ ꯅꯠꯇ꯭ꯔ ꯑꯗꯨꯝ ꯅꯪꯒꯤ ꯀꯥꯗꯣ ꯑꯗꯨꯝ ꯅꯨꯡꯉꯥꯏꯕ꯭ꯔꯣ ꯏꯃꯥ ꯍꯧꯖꯤꯛꯇꯣ ꯀꯩꯅꯣ ꯃꯃꯤꯠ ꯐꯥꯈ꯭ꯔꯦ ꯀꯤꯖꯩꯌꯦ ꯀꯔꯤ ꯅꯣꯡ ꯃꯥꯃꯤꯠ
ꯅꯣꯡ ꯆꯨꯗꯧ ꯃꯥꯟꯕ꯭ꯔꯣ
ꯈꯪꯗꯦ ꯅꯣꯡ ꯆꯨꯔꯛꯀꯗ꯭ꯔꯥ ꯈꯪꯗꯦ ꯉꯁꯥꯏꯗꯣ ꯅꯣꯡ ꯈꯔ ꯆꯨꯔꯝꯕ ꯃꯥꯜꯂꯦꯕꯀꯣ ꯑꯗꯨꯗꯨꯒꯤ ꯅꯣꯡ ꯈꯔ ꯗꯤ ꯑ ꯈꯤꯛꯄꯒꯤ ꯃꯑꯣꯡ ꯇꯧꯋꯦ ꯑꯩꯈꯣꯏꯗꯣ ꯂꯨꯖꯔꯨꯏꯌꯦꯕ ꯉꯁꯥꯏꯗꯣ ꯊꯦꯡꯅ ꯑꯗꯨꯀꯥꯟꯗ ꯑꯗꯣ ꯍꯧꯖꯤꯛ ꯅꯣꯡꯃ ꯃꯤꯠ ꯐꯥꯈ꯭ꯔꯤꯗꯣ ꯃꯈꯣꯟꯗꯤ ꯇꯥꯔꯛꯇꯤꯌꯦ ꯀꯩꯒꯤꯅꯣ
ꯑꯗꯨ ꯑꯃꯨꯛ ꯇꯧꯔꯛꯀꯅꯤꯌꯦ ꯍꯥꯏꯗꯤ ꯑꯗꯨꯝ ꯈꯣꯉꯛꯇꯕꯁꯨ ꯌꯥꯎꯕꯅꯦ ꯑꯗꯨꯝ ꯂꯥꯏꯠꯅꯤꯡꯗꯣ ꯇꯧꯔꯒ ꯐꯈꯤꯕ ꯑꯗꯨꯝ ꯈꯣꯡꯉꯛꯑꯕ꯭ꯔ ꯃꯥꯜꯂꯦ ꯇꯨ ꯈꯣꯡꯉꯛꯑꯦ
ꯍꯣꯏꯅꯦ ꯑꯩꯅ ꯑꯩꯗꯤ ꯅꯥ ꯃꯦꯟꯁꯤꯜꯂꯒ ꯉꯥꯏꯔꯦ ꯉꯁꯥꯏꯗꯒꯤꯗꯤ ꯇꯥꯗꯤꯌꯦ
ꯈꯔ ꯈꯣꯡꯉꯛꯈ꯭ꯔꯦ ꯅꯪ ꯃꯅꯨꯡꯗ ꯂꯩꯔꯣ ꯑꯗꯨꯗꯤ ꯀꯤꯖꯔꯗꯤ
ꯑ ꯑꯩ ꯃꯅꯨꯡꯗ ꯆꯪꯒꯗꯕꯅꯦ ꯉꯥꯏꯍꯥꯛ ꯂꯩꯔꯒꯗꯤ ꯑꯗꯣ ꯀꯩꯅꯣ ꯇꯧ ꯗꯦ ꯀꯥꯔꯤ ꯃꯅꯨꯡꯗ ꯆꯪꯕꯗꯣ ꯑꯩꯈꯣꯏ ꯏꯃꯥꯟꯅꯕꯤ ꯑꯃ ꯃꯥꯒꯤ ꯑꯣꯐꯤꯁ ꯑꯋꯥꯔꯅꯦꯕ ꯑꯗꯨꯗꯨꯒꯤ ꯃꯥꯁꯦ ꯑꯣꯐꯤꯁꯀꯤ ꯊꯕꯛ ꯇꯧꯔꯤꯕ ꯑꯗꯨꯗꯨꯅ ꯑꯩꯅ ꯂꯥꯡꯁꯟꯕ ꯗꯣ ꯅꯨꯡꯉꯥꯏꯇꯕ ꯑꯗꯨꯏꯗꯨꯒꯤ ꯑꯩ ꯃꯄꯥꯟꯗ ꯁꯨꯝ ꯂꯩꯕꯤꯕꯅꯦ
ꯀꯔꯤꯅꯣ ꯑꯍꯤꯡꯁꯤꯗ ꯑꯣꯐꯤꯁ ꯑꯋꯔꯔꯣ ꯍꯥꯏꯁꯤꯕꯣ
ꯎꯝ ꯃꯥꯅꯦ ꯃꯥ ꯉꯁꯤꯗꯤ ꯅꯥꯏꯠ ꯇꯥꯕ
ꯑꯣ ꯃꯥ ꯅꯔꯁ ꯂꯣ ꯗꯣꯛꯇꯔꯔꯣ
ꯃꯥꯁꯦ ꯀꯩꯅꯣꯅꯦ ꯎꯝ ꯀꯝꯄꯦꯅꯤꯒꯤ ꯊꯕꯛ ꯇꯧꯕ ꯃꯥꯗꯣ ꯑꯗꯨꯗꯨꯒꯤ ꯃꯣꯏ ꯍꯣꯁꯄꯤꯇꯥꯜ ꯑꯃꯒꯤꯅꯦ ꯑꯗꯨꯒ ꯃꯤꯡ ꯆꯟꯊꯣꯛ ꯆꯟꯁꯤꯟ ꯑꯃ ꯃꯣꯏꯒꯤ ꯄꯦꯁꯦꯟ ꯀꯌꯥ ꯂꯥꯛꯏ ꯔꯤꯁꯦꯞꯁꯟꯗ ꯂꯩꯕ ꯍꯥꯏꯇꯥꯔꯦ ꯃꯥꯁꯦ
ꯎꯝ ꯑꯣ ꯑꯗꯨꯗꯤ ꯌꯥꯝ ꯐꯩꯅꯦ ꯑꯗꯨ ꯅꯨꯡꯗꯥꯡꯗꯗꯤ ꯈꯔꯗꯤ ꯑ ꯇꯜꯂꯤꯅꯦ ꯅꯨꯡꯗꯥꯡ ꯆꯠꯄꯗ ꯋꯥ ꯋꯥꯔꯝꯅꯤꯌꯦ ꯑꯗꯨꯗꯤ
ꯎꯝ ꯑꯗꯣ ꯃꯥꯗꯣ ꯉꯁꯤꯗꯣ ꯋꯥꯔꯛ ꯐ꯭ꯔꯣꯝ ꯍꯣꯝ ꯇꯧꯋꯦꯕꯀꯣ ꯑꯗꯨꯅꯅꯦ ꯃꯥꯁꯦ ꯍꯧꯖꯤꯛ ꯃꯥꯒꯤ ꯂꯦꯞꯇꯣꯞꯇꯒꯤ ꯀꯟꯅ ꯊꯕꯛꯁꯦ ꯇꯧꯔꯤꯑꯕ ꯑꯗꯨ ꯃꯣꯏꯗꯤ ꯑꯗꯨꯝ ꯀꯩꯅꯣ ꯇꯧꯅꯔꯒ ꯋꯥꯔꯤ ꯋꯥꯇꯥꯏ ꯁꯥꯟꯅꯔꯒ ꯇꯧꯗꯧꯕꯅꯦꯕ ꯍꯧꯖꯤꯛꯀꯤꯁꯦ ꯃꯣꯏꯒꯤꯁꯦ ꯔꯥꯎꯟ ꯆꯠꯅꯔꯒ ꯑꯗꯨꯗꯨꯅ ꯃꯥ ꯇꯧꯔꯤ ꯂꯥꯡꯕ ꯌꯥꯗꯕ ꯑꯩꯈꯣꯏꯗꯣ ꯂꯥꯡꯁꯟꯕꯗꯣ
ꯑꯣ ꯑꯗꯣ ꯑꯩꯈꯣꯏꯁꯦ ꯍꯥꯏꯗꯤ ꯑꯩꯈꯣꯏꯗꯤ ꯆꯥꯎꯁꯜꯂꯛꯑꯦ ꯅꯠꯇ꯭ꯔꯥ ꯑꯩꯈꯣꯏ ꯆꯥꯎꯁꯤꯜꯂꯛꯑꯕꯅꯤꯅ ꯄꯩꯁꯥ ꯇꯥꯟꯕꯒꯤ ꯂꯝꯕꯤꯁꯤꯁꯨ ꯊꯤꯗ ꯌꯥꯔꯛꯇ꯭ꯔꯦ ꯑꯗꯣ ꯌꯨꯝꯗꯒꯤ ꯂꯥꯏꯔꯤꯛ ꯇꯝꯃꯤꯅꯦ ꯍꯥꯏꯔꯒ ꯑꯗꯨꯝ ꯂꯩꯊꯣꯛꯄꯗꯨꯁꯨ ꯌꯥꯗ꯭ꯔꯕꯅꯤꯅ ꯑꯩꯈꯣꯏꯁꯦ ꯍꯧꯖꯤꯛ ꯀꯩꯀꯩ ꯇꯧꯕ ꯌꯥꯒꯦ ꯊꯕꯛꯁꯦ ꯈꯔ ꯍꯥꯏꯕꯤꯔꯛꯎꯅꯦ ꯅꯪꯅ ꯁꯨꯝ ꯁꯖꯦꯁ ꯇꯧꯕꯤꯔꯛꯑꯣꯕ ꯅꯪꯅ ꯁꯨꯝ ꯈꯪꯕ
ꯍꯣ ꯍꯣꯏ ꯆꯨꯝꯃꯦ ꯑꯗꯨꯃꯥꯏꯅ ꯇꯧꯕꯗꯣ ꯑꯩꯈꯣꯏꯁꯦ ꯌꯨꯝꯗꯒꯤ ꯍꯧꯖꯤꯛꯁꯦ ꯆꯥꯎꯔꯕꯅꯤ ꯄꯩꯁꯥ ꯍꯥꯏꯁꯦ ꯌꯥꯝ ꯇꯜꯂꯤꯗꯅ ꯑꯗꯨꯅ ꯍꯧꯖꯤꯛꯁꯦ ꯑꯩꯅ ꯁꯨꯝ ꯎꯕꯗꯀꯣ ꯃꯤꯈꯩꯁꯦ ꯑ ꯀꯣꯔꯁꯦꯠꯀꯥꯗꯣ ꯂꯣꯟꯅꯔꯒ ꯌꯣꯟꯕ ꯑꯗꯨꯒꯨꯝꯕ ꯈꯔ ꯎꯏ ꯑꯗꯨꯒ ꯒꯤꯞ ꯍꯦꯝꯄꯔꯒꯁꯨ ꯁꯦꯝꯅꯕ ꯑꯗꯨ ꯒꯤꯞ ꯍꯦꯝꯄꯔ ꯁꯦꯝꯕꯗꯨꯅ ꯑꯃ ꯑꯣꯏꯈ꯭ꯔꯒ ꯀꯣꯔꯁꯦꯠ ꯂꯣꯟꯕꯗꯨꯗꯤ ꯍꯧꯖꯤꯛꯇꯣ ꯌꯥꯝ ꯆꯠꯅꯕ ꯃꯥꯜꯂꯦꯕ ꯑꯗꯨꯝ ꯇꯧꯅꯔꯒ ꯃꯤꯈꯩꯁꯦ ꯌꯣꯟꯅꯕ ꯑꯗꯨꯝ ꯍꯥꯏꯗꯤ ꯃꯆꯥ ꯃꯆꯥꯗꯒꯤ ꯑꯗꯨꯝ ꯍꯧꯕ ꯌꯥꯏꯗꯅ ꯑꯩꯈꯣꯏꯅ ꯄꯩꯁꯥꯗꯨꯣ ꯌꯥꯝꯅ ꯏꯟꯚꯦꯁ ꯇꯧꯕ ꯉꯝꯗ꯭ꯔꯒꯁꯨ ꯑꯩꯈꯣꯏꯅ ꯉꯝꯖꯕ ꯈꯔ ꯃꯇꯝ ꯂꯦꯟꯕ ꯀꯥꯟꯗ ꯐꯣꯟ ꯌꯦꯡꯉꯒ ꯂꯩꯗꯧ ꯁꯔꯨꯛꯄꯨꯗꯤ ꯑꯗꯨꯗꯨꯒꯅꯦ ꯑꯗꯨꯝ ꯀꯩ ꯍꯥꯏꯅꯤ ꯑꯗꯣ ꯍꯧꯖꯤꯛ ꯗꯤ ꯀꯟꯇꯦꯟ ꯀ꯭ꯔꯤꯌꯦꯇꯔꯒ ꯌꯥꯝ ꯂꯩꯅꯔꯕꯅꯦ ꯔꯤꯜꯁ ꯊꯥꯒꯠꯂꯒ ꯑꯗꯨ ꯅꯪ ꯑꯗꯨꯃꯥꯏꯅ ꯇꯧꯔꯁꯨ ꯌꯥꯅꯤ ꯅꯪꯗꯤ ꯃꯁꯛꯁꯨ ꯐꯖꯕꯅꯤꯅ ꯅꯪ ꯑꯗꯨ ꯇꯧꯔꯣꯗꯅ
ꯑꯗꯣ ꯑꯩ ꯃꯨꯛꯕꯥꯡ ꯑꯣꯏꯅ ꯇꯧꯔꯁꯤꯔꯣ ꯑꯩ ꯆꯥꯕꯗꯤ ꯈꯔ ꯄꯥꯝꯖꯩꯌꯦ ꯔꯤꯜꯁ ꯀꯨꯝꯕ ꯅꯝꯕꯗꯨꯒꯤ ꯑꯩꯗꯣ ꯍꯩꯇꯦꯌꯦ ꯀꯌꯥ ꯗꯥꯟꯁꯀ ꯇꯧꯕꯗꯣ ꯑꯩ ꯍꯩꯇꯦꯌꯦ
ꯑꯣ ꯑꯗꯨꯗꯤ ꯅꯪꯅ ꯄꯥꯝꯖꯕ ꯃꯨꯕꯥꯡꯗꯣ ꯇꯧꯕ ꯌꯥꯅꯤꯌꯦ ꯑꯗꯨ ꯅꯪ ꯃꯨꯕꯥꯡ ꯇꯧꯕ ꯀꯥꯟꯗ ꯑꯩꯁꯨ ꯈꯔ ꯍꯧꯔꯛꯑꯣꯏ ꯏꯕꯥꯅꯤ ꯇꯧꯃꯤꯟꯅꯕ ꯌꯥꯅꯤꯌꯦ
ꯍꯣꯏ ꯍꯧꯔꯛꯀꯦ ꯑꯗꯣ ꯎꯝ ꯅꯪꯅ ꯏꯟꯖꯥꯡ ꯂꯩꯔ ꯂꯥꯛꯄꯤ ꯑꯩꯅ ꯇꯤꯜꯍꯧ ꯆꯥꯅꯝ ꯁꯦꯝꯃꯒ ꯂꯩꯔꯝꯕꯤ ꯌꯥꯕ꯭ꯔꯣ
ꯅꯪꯅ ꯌꯥꯏ ꯌꯥꯏ ꯁꯨꯃꯥꯏꯅ ꯇꯧꯔꯁꯦ ꯑꯩꯅ ꯏꯟꯖꯥꯡꯁꯦ ꯂꯩꯔꯛꯑꯒꯦꯕꯀꯣ ꯅꯪꯅ ꯄꯩꯁꯥꯁꯦ ꯀꯥꯞ ꯄꯛꯑꯅꯤ ꯑꯩꯉꯣꯟꯗ ꯑꯗꯨꯒ ꯑꯩꯅ ꯄꯨꯔꯒ ꯂꯥꯛꯑꯅꯤ ꯑꯗꯨꯒ ꯑꯩꯅ ꯚꯤꯗꯤꯑꯣꯁꯤꯗ ꯎꯠꯇꯣꯏꯅꯦꯕ ꯃꯥꯅ ꯉꯁꯤꯗꯤ ꯏꯟꯖꯥꯡ ꯂꯩꯔꯛꯑꯦ ꯄꯩꯁꯥ ꯀꯥꯞꯄꯛꯑꯦ ꯀꯥꯏꯅ ꯑꯗꯨꯗꯨꯒ ꯆꯥꯃꯤꯟꯅꯅꯤ ꯏꯕꯥꯅꯤ ꯍꯔꯥꯎꯔꯝꯃꯅꯤ ꯑꯗꯩꯗꯤ
ꯇꯜꯂꯦ ꯅꯪꯒꯤꯗꯨꯗꯤ ꯑꯩ ꯌꯥꯅꯤꯡꯗꯦ ꯈꯤꯇꯪ ꯌꯥꯅꯤꯡꯗꯕ ꯅꯪꯒꯤꯗꯣ ꯒ꯭ꯔꯃꯥꯔ ꯑꯃ ꯂꯥꯜꯂꯦ
ꯍꯥꯏꯁꯤꯕꯨ ꯅꯪꯅ ꯄꯥꯕ ꯃꯑꯣꯡꯗꯣ ꯍꯥꯏꯔꯛꯑꯣꯅꯦ ꯑꯗꯨꯗꯤ
ꯅꯪꯅ ꯏꯟꯖꯥꯡ ꯂꯩꯕꯤꯔꯛꯀꯅꯤ ꯅꯪꯅ ꯀꯥꯞꯁꯤꯟꯕꯤꯔꯝꯒꯅꯤ ꯄꯩꯁꯥꯗꯣ ꯑꯗꯨꯒ ꯑꯩꯅ ꯇꯤꯜꯍꯧ ꯆꯅꯝ ꯁꯦꯝꯃꯒ ꯉꯥꯏꯖꯔꯝꯒꯅꯤ ꯑꯩꯅ ꯆꯥꯅꯕꯒꯤꯗꯃꯛꯇ
ꯑꯣ ꯑꯗꯨꯃꯥꯏꯅ ꯇꯧꯕ ꯑꯃ ꯑꯣ ꯑꯗꯨ ꯈꯟꯅꯁꯤ ꯈꯟꯅꯁꯤ ꯈꯔ ꯈꯔ ꯈꯟꯅꯔꯤꯁꯦ ꯑꯗꯨꯗꯤ ꯈꯔ ꯈꯤꯇꯪ ꯈꯟꯅꯕ ꯑꯃ ꯆꯪꯉꯦꯕꯀꯣ ꯍꯧꯖꯤꯛꯀꯤꯁꯤ ꯈꯟꯅꯗ꯭ꯔꯗꯤ ꯌꯥꯗꯦꯕ ꯑꯗꯨꯗꯤ ꯑꯗꯨ ꯈꯤꯇꯪ ꯈꯟꯅꯔꯁꯦ ꯑꯗꯨꯗꯨꯒ ꯌꯥꯔꯦ ꯍꯥꯏꯕꯀꯥꯟꯗ ꯀꯣꯛ ꯇꯧꯔꯁꯦ ꯑꯗꯣ ꯍꯥꯏꯔꯦ ꯀꯩꯅꯣꯝ ꯅꯤꯡꯁꯤꯡꯉꯦ ꯑꯩꯈꯣꯏꯒꯤ ꯆꯥꯕꯤꯒꯤ ꯒꯦꯝ ꯑꯃ ꯇꯧꯁꯦ ꯁꯦꯅ ꯍꯥꯏꯅꯕꯗꯣ
ꯑꯥ ꯑꯁ ꯍꯌꯦꯡ ꯇꯧꯔꯁꯤꯔꯣ ꯍꯌꯦꯡ ꯁꯟꯗꯦꯅꯤꯅ
ꯈꯪꯗꯦꯅꯦ ꯇꯧꯊꯣꯛꯁꯤꯔꯣ ꯑꯗꯨ ꯅꯪꯒꯤ ꯆꯦꯅꯦꯜꯗ ꯊꯥꯒꯠꯄ ꯌꯥꯅꯤꯅꯦ
ꯑꯗꯨꯗꯒꯤ ꯍꯧꯔ‌ꯦꯁꯦ ꯅꯣꯏ ꯚꯤꯗꯤꯑꯣꯗꯨꯗꯒꯤ ꯊꯥꯒꯠꯄ ꯍꯧꯔꯁꯦ ꯄꯩꯁꯥ ꯇꯥꯟꯕꯁꯦ ꯗꯔꯀꯥꯔ ꯑꯣꯏꯔꯦ ꯍꯧꯖꯤꯛ
ꯍꯧꯔꯁꯤꯔꯣ ꯍꯦꯛ ꯍꯧꯖꯤꯛꯁꯦ ꯄꯩꯁꯥ ꯇꯥꯟꯕꯁꯦ ꯗꯔꯀꯥꯔ ꯑꯣꯏꯕꯒꯤ ꯆꯥꯡꯗ ꯍꯦꯛ ꯈꯣꯡꯁꯦ ꯀꯥꯗꯒꯤ ꯊꯥꯡꯗꯣꯛꯄꯒ
ꯄꯩꯁꯥ ꯉꯥꯛꯇ
ꯃꯥꯅꯦ ꯑꯗꯨ ꯄꯥꯏ ꯍꯥꯏꯕ ꯄꯩꯁꯥꯁꯦ ꯀꯃꯥꯏꯅ ꯄꯥꯏꯔꯤꯖꯥꯠꯅꯣ
ꯈꯪꯗꯦ ꯃꯁꯥꯁꯨ ꯌꯥꯝ ꯄꯥꯜꯂ‌ꯦꯅꯦ ꯃꯣꯏꯗꯤ
ꯃꯥꯅꯦꯄꯥꯜꯂ‌ꯦ ꯌꯥꯝ ꯊꯨꯅ ꯑꯦꯀꯥꯎꯟꯖꯤꯗꯒꯤ ꯇꯛ ꯇꯧꯈꯤꯕꯁꯤꯅ ꯃꯤꯅꯤꯠ ꯐꯥꯗꯦꯅꯦ
ꯑꯁꯦꯡꯕ ꯆꯪꯉꯛꯄꯗꯅ ꯀꯨꯏꯔꯤꯕ
ꯉꯥꯏꯕꯗꯅ ꯀꯨꯏꯔꯤꯕ ꯑꯁꯦꯡꯕ ꯄꯩꯁꯥꯁꯦ ꯇꯥꯟꯕꯅ ꯋꯥꯔꯤꯕ ꯍꯨꯟꯗꯣꯛꯄꯅ ꯂꯥꯏꯔꯤꯕ ꯅꯨꯡꯉꯥꯏꯔꯤꯕ
ꯍꯣꯏ
ꯑꯃꯨꯛꯀꯁꯨ ꯇꯧꯔꯛꯇꯣꯔꯦ ꯉꯁꯤꯗꯤ ꯅꯣꯡ ꯈꯔ ꯇꯧꯗꯧ ꯃꯥꯜꯂꯦ ꯈꯔ ꯉꯟꯅ ꯇꯨꯝꯍꯧꯕꯅ ꯐꯗꯣꯏ ꯃꯥꯜꯂꯤꯉꯣ
ꯅꯪ ꯀꯤꯖꯕ꯭ꯔ‌ꯣ ꯅꯣꯡ ꯃꯃꯤꯠ ꯈꯥꯛꯄꯗꯣ
ꯑꯗꯣ ꯑꯩ ꯀꯤꯕꯗꯤ ꯍꯥꯏꯗꯤ ꯌꯥꯝ ꯀꯟꯅ ꯀꯤꯗꯕꯁꯨ ꯅꯠꯇꯦ ꯀꯤꯕꯁꯨ ꯅꯠꯇꯦꯕꯀꯣ ꯑꯗꯨꯁꯨ ꯑꯩ ꯍꯥꯏꯅ ꯍꯥꯏꯗꯤ ꯁꯨꯝ ꯍꯩꯅꯗꯕꯗꯣ ꯏꯁꯥꯗ ꯀꯩꯅꯣꯝꯃꯗꯤ ꯐꯥꯎꯕꯗꯣ ꯍꯥꯏꯗꯤ ꯀꯩ ꯍꯥꯏꯅꯤ ꯈꯤꯇꯪ ꯀꯤꯔꯞꯇꯤ ꯇꯧꯋꯦ ꯍꯥꯏꯇꯥꯔꯦ ꯑꯗꯨ ꯀꯤꯒ ꯍꯥꯏꯕꯁꯦ ꯐꯗꯕ ꯃꯥꯜꯂꯦ ꯍꯥꯏꯅꯍꯟ ꯍꯥꯏꯅꯗꯕ ꯇꯧꯗꯕ꯭ꯔꯣ
ꯎꯝ ꯀꯤꯒꯅꯨꯗ ꯀꯩꯁꯨ ꯇꯧꯔ‌ꯣꯏ ꯆꯤꯆꯦ ꯂꯩꯁꯤꯗꯤ
ꯃꯥꯅꯦ ꯑꯩꯅ ꯀꯩꯅꯣꯝꯃ ꯍꯥꯏꯅꯤꯡꯉꯦ ꯗ‌ꯣ ꯍꯧꯖꯤꯛ ꯍꯥꯏꯔꯔꯣꯏ
ꯇꯧꯔꯤꯁꯦ
ꯑꯗꯣ ꯑꯩꯈꯣꯏꯒꯤ ꯑꯥ ꯑꯩꯁꯦ ꯉꯁꯥꯏꯁꯦ ꯐꯤ ꯈꯔ ꯁꯨꯏꯌꯦꯕ ꯅꯨꯡꯗꯥꯡ ꯋꯥꯏꯔꯝꯁꯤꯗ ꯑꯗꯨꯝ ꯂꯨꯖꯕꯗ ꯁꯨꯈꯤꯕ ꯑꯗꯨ ꯐꯤꯈꯩꯁꯦ ꯐꯧꯔꯤꯕ ꯃꯄꯥꯟꯗ ꯀ꯭ꯂꯤꯞꯄꯨꯗꯤ ꯆꯞ ꯄꯦꯕꯀꯣ ꯑꯗꯣ ꯍꯣꯔꯦꯟ ꯅꯣꯡ ꯇꯥꯔꯛꯑꯒꯗꯤ ꯁꯤꯕꯨ ꯆꯣꯠꯀꯗ꯭ꯔꯣ
ꯑꯗꯨ ꯆ‌ꯣꯠꯂꯤꯕꯅꯤꯅ ꯑꯗꯨꯝ ꯐꯧꯔ‌ꯣ ꯌꯥꯔꯦ ꯍꯥꯏꯗꯤ ꯀ꯭ꯂꯤꯞ ꯆꯞꯁꯜꯂꯣ ꯐꯖꯅ ꯑꯗꯨꯝ ꯑꯗꯨꯝ ꯀꯪꯕ ꯅꯠꯇ꯭ꯔꯤꯕꯅꯤꯅ ꯑꯗꯨꯝ ꯐꯧꯖꯤꯜꯂꯣ ꯌꯥꯔꯦ
ꯑꯣ ꯍꯣꯏ ꯍꯣꯏ ꯑꯗꯨꯗꯤ ꯑꯗꯨꯝ ꯐꯧꯔꯒꯦ ꯂꯦꯡꯉꯔꯣꯏꯒꯦ ꯃꯅꯨꯡꯗ ꯐꯧꯕꯝꯁꯨ ꯂꯩꯇꯦ ꯑꯗꯣ ꯄꯥꯏꯗꯤ ꯄꯥꯏꯗꯧ ꯃꯥꯟꯗ꯭ꯔꯦꯗ ꯀ꯭ꯂꯤꯞꯁꯤ ꯀꯟꯅꯗꯤ ꯆꯠꯄꯦꯕ ꯑꯩꯅ ꯑꯅꯤ ꯑꯅꯤ ꯑꯃꯒ ꯑꯃꯨꯛ ꯆꯞꯁꯤꯟꯒꯦ
ꯑꯗꯨ ꯅꯪ ꯅꯣꯡ ꯇꯥꯔꯛꯑꯅꯤꯌꯦ ꯅꯣꯡ ꯈꯣꯡꯉ ꯃꯥꯜꯂꯦ ꯑꯃꯨꯛꯖꯨ ꯃꯅꯨꯡ ꯆꯪꯉꯛꯑꯣ ꯑꯩꯖꯨ ꯊꯝꯅꯕ ꯇꯧꯔꯒꯦ ꯅꯣꯡ ꯆꯨꯔꯛꯇꯧꯔꯕ ꯃꯥꯜꯂꯦ
ꯍꯣꯏ-ꯍꯣꯏ ꯑꯗꯨꯗꯤ ꯊꯝꯃꯥꯁꯦ
ꯎꯝ ꯍꯣꯏ-ꯍꯣꯏ ꯊꯝꯃꯒꯦꯀꯣ ꯑꯗꯨꯗꯤ ꯊꯝꯃꯦ ꯒꯨꯗ ꯅꯥꯏꯠ
ꯒꯨꯗ ꯅꯥꯏꯠ
ꯊꯝꯃꯦ-ꯊꯝꯃꯦ